ꯍꯜꯂꯣ
ꯎꯝ
ꯑ ꯍꯜꯂꯣ ꯍꯜꯂꯣ ꯇꯥꯕ꯭ꯔꯣ
ꯇꯌꯦ
ꯑꯣ ꯍꯥꯏꯗꯣꯛꯔꯝꯃꯤꯅꯣ
ꯎꯝ ꯕꯣꯜ ꯌꯦꯡꯒꯦ ꯍꯥꯏꯦꯅ ꯉꯥꯏꯔꯤꯕ
ꯑꯣ ꯁ ꯉꯁꯤꯗꯤ ꯅꯨꯡꯉꯥꯏꯕ ꯇꯤꯝꯅꯤꯅꯤ ꯕ꯭ꯔꯥꯖꯤꯜꯒ ꯖꯄꯥꯟꯒ ꯑꯩꯁꯨ ꯉꯥꯏꯔꯤꯅꯦ ꯉꯥꯏꯍꯥꯛ ꯌꯦꯡꯗꯣꯏꯅꯦ ꯑꯩꯁꯨ
ꯎꯝ ꯌꯦꯡꯕ ꯉꯝꯒꯦꯔꯥ ꯌꯦꯡꯕ ꯉꯝꯃꯣꯏꯕ꯭ꯔꯥ ꯇꯨꯝꯅꯤꯡ ꯂꯛꯈ꯭ꯔꯦ ꯍꯧꯖꯤꯛꯁꯦ
ꯍꯣꯏ
ꯑꯗꯨꯕꯨꯗꯤ
ꯎ ꯃꯃꯤꯡꯗꯤ ꯎꯝ ꯎꯝ ꯃꯩꯇꯩ ꯃꯥꯂ ꯑꯗꯨꯗ ꯅꯪꯒꯤ ꯋꯥ ꯉꯥꯡꯕꯁꯤꯗꯤ ꯃꯩꯇꯩ ꯑꯣꯏꯔꯝꯗ꯭ꯔꯦꯗ
ꯑꯩꯕꯨꯗꯤ ꯃꯩꯇꯩꯅꯦ
ꯆꯥꯛ ꯆꯥꯔꯕꯣ
ꯎꯝ ꯆꯥꯔꯦ
ꯆꯥꯔꯦ ꯎꯝ ꯀꯩ ꯌꯦꯟꯁꯥꯡ ꯆꯥꯔꯒꯦ
ꯉꯖꯤꯁꯦ ꯎꯝ ꯀꯕ ꯌꯦꯟ ꯌꯦꯟꯗꯦꯝ ꯍꯥꯏꯔꯒ ꯏꯊꯟꯗꯀꯣ ꯉꯁꯥꯏ ꯑꯩꯁꯨ ꯑꯩ ꯀꯣꯜ ꯇꯧꯕꯅꯤ ꯌꯦꯟꯗꯦꯝ ꯍꯥꯏ ꯆꯨꯝꯕ꯭ꯔꯥ ꯍꯥꯏꯅ ꯄ ꯃꯅꯥ ꯃꯥꯟꯕꯗꯣ ꯍꯦꯛꯇ ꯍꯥꯏꯕ ꯑꯩꯅ ꯑꯣ ꯆꯨꯝꯃꯤ ꯆꯨꯝꯃꯤ ꯆꯨꯝꯃꯤ
ꯍ
ꯌꯦꯟꯗꯦꯝꯗꯣ ꯑꯗꯨꯒ ꯑꯗꯨ ꯀꯥꯡꯁꯣꯏ ꯆꯥꯏꯌꯦ ꯑꯗꯨꯒ ꯎꯝ ꯀꯥꯡꯉꯧ ꯍꯥꯏꯕꯕꯨ ꯉꯁꯥꯏ ꯑꯌꯨꯛꯀꯤ ꯌꯦꯟ ꯇꯉꯧ ꯑꯃ ꯂꯩꯕꯀꯣ ꯌꯦꯟ ꯉꯧꯕꯗꯨ ꯑꯗꯨ ꯑꯗꯨꯝ ꯆꯥꯔꯦ
ꯑꯍꯥꯎꯕ ꯉꯥꯛꯇꯅꯤꯅꯦ ꯑꯗꯣ ꯑꯩ ꯀꯥꯡꯁꯤ ꯌꯦ ꯌꯦꯟꯗꯦꯝꯁꯦ ꯏꯔꯣꯝꯕꯗꯤ ꯆꯥꯔꯦ ꯑꯗꯣ ꯀꯥꯡꯍꯧꯗꯤ ꯀꯥꯡꯁꯣꯏꯗꯤ ꯆꯥꯗ꯭ꯔꯤ
ꯌꯦꯟꯗꯦꯝꯁꯦ
ꯀꯥꯡꯁꯣꯏꯁꯦ ꯍꯥꯎꯕ꯭ꯔꯣ ꯀꯃꯥꯏꯅ ꯇꯧꯒꯦ
ꯍꯥꯎ ꯍꯥꯎꯋꯦ ꯃꯅ ꯑꯃ ꯎꯝ ꯎꯝ ꯌꯦꯟꯗꯦꯝꯗꯨꯗꯀꯣ ꯎꯝ ꯉꯥ ꯑꯣ ꯎꯀꯥꯕꯤ ꯑꯃ ꯍꯥꯞꯆꯤꯜꯂꯦ ꯑꯗꯨꯒ ꯎꯝ ꯀꯩꯅꯣ ꯃꯅꯥ ꯑꯃ ꯂꯩꯕꯅꯦ ꯌꯥꯝ ꯀꯔꯤ ꯍꯥꯏꯁꯤꯔꯥ ꯑꯩꯈꯣꯏ ꯅꯨꯡꯁꯤ ꯃꯤꯠ ꯀꯥꯕꯀꯥꯟꯗꯒꯨꯝꯕ ꯎꯝ ꯈꯪꯉꯝꯅꯤ ꯅꯪ ꯅꯣꯏꯁꯨ ꯑꯩ ꯃꯩꯇꯩꯂꯣꯟꯗꯗꯤ ꯍꯥꯏꯕ ꯍꯩꯇꯦ ꯑꯗꯨꯝ ꯃꯅꯥꯗꯣꯀꯣ
ꯑꯗꯨꯒꯤ ꯑꯀꯪꯕꯗꯣ ꯑꯗꯨ ꯍꯥꯞꯆꯜꯂꯗꯤ ꯃꯅꯝꯗꯣ ꯌꯥꯝ ꯅꯨꯡꯁꯤꯌꯦ ꯑꯗꯨꯒ ꯂꯩꯀꯥꯏ ꯁꯥꯠꯅꯤꯍꯦ ꯊꯣꯡꯕ ꯃꯅꯝꯗ ꯊ
ꯎꯝ ꯑꯁ ꯃꯗꯨ ꯍꯥꯎꯕꯅꯤ ꯁꯨ
ꯎꯝ ꯑꯗꯨ ꯎꯝ ꯍꯥꯎꯑꯦ ꯑꯩꯗꯤ ꯌꯥꯝ ꯎꯝ ꯐꯖꯅ ꯆꯥꯈꯤ ꯑꯩꯁꯤꯀꯣ ꯎꯝ ꯀꯔꯤ ꯍꯥꯏꯁꯤꯔꯥ ꯏꯝꯐꯥꯜꯗ ꯄꯣꯛꯂꯛꯑꯦ ꯏꯝꯐꯥꯜꯗ ꯆꯥꯎꯔꯛꯑꯦ ꯑꯇꯩ ꯂꯣꯟꯁꯦ ꯁꯨꯛꯁꯦꯡ ꯁꯦꯡꯅ ꯁꯨꯡꯉꯥꯡ ꯉꯥꯡꯕ ꯍꯩꯇꯦ ꯀꯔꯤꯒꯤꯅꯣ ꯈꯪꯗꯦꯑꯦ
ꯎ ꯑꯗꯨꯗꯤꯁꯩꯅꯗꯣ ꯁꯨꯝ ꯉꯥꯡ ꯇꯣꯏꯅ ꯁꯨꯝ ꯉꯥꯡꯉꯒ ꯑꯗꯨꯝ ꯍꯩꯕꯅꯤꯗ
ꯎꯝ ꯇꯣꯏꯅꯁꯨ ꯉꯥꯡꯕ ꯐꯪꯗꯦ
ꯑ ꯁꯨꯝ ꯃꯁꯥꯒꯤ ꯑꯣꯏꯕ ꯑꯩꯈꯣꯏꯒꯤ ꯀꯩꯅꯣꯗꯨꯁꯨ ꯂꯩꯕꯅꯦ ꯍꯦꯌꯔ ꯏꯗꯤꯇꯔꯤꯗꯁꯨ ꯀꯣ ꯑꯗꯨꯝ ꯀꯩꯅꯣꯁꯨ ꯂꯩꯕ ꯑꯗꯨꯅꯁꯨ ꯑꯣꯏꯕꯅꯤ ꯑꯗꯨꯅꯅꯤ
ꯅꯪꯁꯦ ꯋꯥ ꯉꯥꯡ ꯀꯥꯟꯗ ꯕꯨꯅꯤꯒꯁꯨ ꯌꯥꯝ ꯃꯥꯜꯂꯦ ꯕꯣꯅꯤ ꯕꯣꯅꯤꯅ ꯉꯥꯡꯕꯩ ꯋꯥ ꯉꯥꯡ ꯃꯥꯜꯂꯦ
ꯑꯣ ꯑꯩꯁ ꯑꯦꯛꯇꯔ ꯑꯃꯒꯤ ꯃꯃꯤꯡꯒ ꯇꯧꯁꯜꯂꯦ
ꯏꯁ ꯌꯥꯔꯦ
ꯎꯝ
ꯑꯁꯦꯡꯕꯩꯅꯦ ꯃꯥꯟꯅꯕ ꯇꯝꯕꯗꯣ ꯀꯩꯅꯣ
ꯍꯧꯖꯤꯛ ꯀꯥꯟꯁꯤꯕꯨ
ꯍꯧꯖꯤꯛꯀꯥꯟꯁꯦ ꯎꯝ ꯀꯔꯤꯁꯨꯍꯨꯅꯗꯦ ꯀꯔꯤꯁꯨ ꯍꯣꯠꯅꯗꯦ ꯍꯥꯏꯕꯗꯤ ꯑꯗꯨꯝ ꯚꯠ ꯂꯣꯏꯔꯦ
ꯎꯝ ꯎꯝ ꯀ ꯀꯩ ꯁꯕꯖꯦꯛꯇ ꯇꯧꯔꯤꯕ ꯀꯣꯂꯦꯖ ꯇꯣꯏꯁꯦ
ꯑꯩꯗꯤ ꯁꯥꯏꯟꯁ ꯑꯗꯨꯝ ꯆꯠꯂꯦ ꯑꯩ ꯕꯤ ꯑꯦ ꯈꯛꯇꯅꯦ ꯂꯣꯏꯁꯤꯜꯂ ꯁꯤꯟꯕ ꯀꯨꯏꯔꯦ ꯑꯗꯨꯁꯨ ꯇꯨ ꯊꯥꯎꯖꯟ ꯑꯁ ꯉꯝꯗ꯭ꯔꯦ ꯉꯝꯗ꯭ꯔꯦ ꯈꯣꯏꯗꯤ ꯏꯅꯥꯠꯅꯤ ꯏꯅꯥꯠꯅꯤ ꯎꯝ ꯏꯅꯥꯛ ꯌꯥꯝ ꯈꯨꯟꯃꯟꯕꯒꯤꯀꯣ
ꯑ
ꯑꯥ ꯃꯁꯇꯔꯁꯨ ꯇꯧꯕ ꯉꯝꯗ꯭ꯔꯦꯕ
ꯑꯥ
ꯍꯤꯅꯥꯛꯇꯣ ꯌꯥꯝ ꯈꯨꯟꯃꯟꯕꯒꯤ
ꯎ
ꯅꯣꯏꯗꯤ ꯀꯩꯗꯧꯔꯤꯒꯦ
ꯁ꯭ꯋꯥꯏꯗ ꯏꯝꯐꯥꯜꯗ ꯑꯗꯨꯝ ꯂꯩꯔꯦ ꯅꯪꯒꯤ
ꯑꯩꯁꯦ ꯑꯩꯁꯦ ꯍꯥꯥ
ꯍꯣꯏ ꯅꯪꯕꯨ ꯏꯝꯐꯥꯜꯗ ꯑꯗꯨꯝ ꯂꯩꯔꯦ
ꯑꯗꯨ ꯂꯩꯌꯦꯦ
ꯑ
ꯆꯠꯐꯝꯁꯨ ꯂꯩꯇꯦ ꯀꯗꯥꯏ ꯆꯠꯂꯨꯅꯤ ꯆꯤꯡꯗꯗꯤ ꯑꯩꯈꯣꯏꯗꯤ ꯌꯨꯝꯁꯨ ꯂꯩꯗ ꯆꯤꯡꯗꯗꯤ ꯑꯩꯈꯣꯏ ꯌꯨꯝꯁꯨ ꯂꯩꯇꯦ ꯎꯝ
ꯑꯗ ꯑꯩꯈꯣꯏꯁꯨ ꯀꯣꯏꯐꯝꯁꯨ ꯂꯩꯇꯦ ꯇꯧꯔꯤꯁꯦ ꯀꯣꯏꯕꯁꯨ ꯍꯥꯟꯅꯗꯤ ꯌꯥꯝ ꯅꯨꯡꯉꯥꯏꯔꯝꯃꯦ ꯍꯧꯖꯤꯛꯇꯤ ꯀꯣꯏꯕ ꯀꯣꯏꯐꯝꯁꯨ ꯂꯩꯇ꯭ꯔꯕꯅꯤ ꯀꯣꯏꯕꯁꯨ ꯆꯠꯇ꯭ꯔꯦ ꯎꯝ ꯏꯔꯥꯡ ꯇꯧꯕꯅꯤꯅ ꯃꯣꯏꯔꯥꯡ ꯈꯛꯇ ꯉꯥꯏꯔꯦ ꯀꯣꯏꯕ ꯌꯥꯔꯤꯁꯦ
ꯎꯝ
ꯑꯇꯣꯞꯄꯗꯤ ꯀꯣꯏꯐꯝ ꯂꯩꯇ꯭ꯔꯦ
ꯈꯤꯇꯪ ꯍꯦꯟꯗꯣꯛꯑꯗꯤꯦ ꯑꯗꯨꯗ ꯐꯛ ꯆꯥꯡꯁꯦ
ꯇ ꯀ ꯑꯗꯨ
ꯅꯣꯏꯗꯤ ꯀꯩꯗꯧꯔꯤꯒꯦ
ꯑꯩꯔꯣ ꯑꯩ ꯀꯩꯅꯣ ꯅꯠꯇꯦ ꯑꯣꯖꯥ ꯃ ꯆꯥꯝꯃ ꯑꯣꯏꯔꯤ ꯂꯥꯏ ꯈꯔ ꯈꯔ ꯇꯥꯛꯄ ꯑꯗꯨꯃꯥꯏꯅ
ꯑꯩꯅꯦ
ꯑ
ꯃꯤꯒꯤ ꯄꯨꯟꯁꯤꯁꯦ ꯊꯕꯛ ꯑꯃ ꯑꯗꯨꯝ ꯂꯩꯕꯗꯅꯗꯤ ꯌꯥꯝ ꯐꯕꯅꯦ ꯍꯥꯏꯕꯗꯤ ꯗ꯭ꯌꯨꯇꯤ ꯂꯩꯗꯅ ꯍꯤꯡꯕꯗꯤꯀꯣ
ꯎꯝ ꯑꯗꯨ ꯑꯗꯒꯤ ꯍꯣꯏ ꯑꯉꯥꯡ ꯅꯣꯏꯒꯤ ꯀꯔꯤ ꯅꯣꯏꯒꯤ ꯅꯣꯏ ꯃꯔꯛꯇ ꯑꯉꯥꯡ ꯂꯩꯇꯔꯁꯨ ꯍꯥꯏꯔꯥꯎꯕꯨ ꯄꯨꯏꯁꯟ ꯂꯩꯇ ꯇꯧꯕꯤꯒꯦ ꯎ
ꯎ
ꯀꯩꯅꯣꯅꯦꯕ ꯀꯃꯔꯁ ꯀꯃꯔꯁ ꯂꯧꯅꯤꯡꯕꯀꯣ ꯀꯃꯔꯁ ꯂꯧꯕ ꯇꯣ ꯑꯦꯀꯥꯎꯟꯇꯦꯟꯁꯤꯒꯤ ꯁꯨꯝ ꯀꯣꯆꯤꯡꯒꯨꯝꯕ ꯈꯩꯅꯣ ꯇꯧꯕ ꯑꯩ ꯑꯦꯀꯥꯎꯟꯇꯦꯟꯁꯤ ꯇꯥꯛꯑꯦꯕꯀꯣ ꯀꯃꯔꯁ
ꯑꯣ ꯑꯣ ꯑꯣ ꯑꯣ
ꯑꯌꯥꯝꯕ ꯇ꯭ꯔꯥꯏꯕ ꯀꯩꯅꯣꯁꯦ ꯃꯩꯇꯩꯁꯨ
ꯍꯣꯏ ꯑꯗꯨꯗꯤ ꯌꯥꯝ ꯐꯩꯅ
ꯔꯥꯏꯕꯦꯜ ꯊꯝ ꯂꯧ ꯐꯅꯦꯕ ꯎꯝ ꯑꯩꯥꯛ ꯌꯨꯝ ꯂꯥꯛꯑꯣ ꯌꯨꯝꯗꯤ ꯁꯤꯡꯖꯃꯩꯗ
ꯇ ꯎꯝ ꯌꯥꯝꯁꯨ ꯂꯥꯞꯇꯦ ꯑꯗꯨꯗꯤ
ꯎꯝ
ꯐꯩ ꯑꯗꯨꯒꯨꯝꯕꯗꯤ ꯌꯥꯝ ꯐꯩ ꯑꯗꯨꯒꯨꯝꯕ ꯍꯥꯏꯕꯤꯔꯛꯄꯗ ꯑꯩꯗꯤ ꯌꯥꯝ ꯄꯥꯝꯕ ꯖꯥꯠꯅꯤ ꯎꯝ ꯑꯁꯤ ꯑꯩꯈꯣꯏ ꯑꯉꯥꯡ ꯑꯩꯒꯤ ꯍꯦꯛ ꯃꯈꯥꯗꯁꯨ ꯃꯣꯏꯁꯨ ꯑꯗꯨꯝ ꯇꯝꯅꯤꯡꯉꯦ ꯍꯥꯏꯕꯅꯦꯕꯀꯣ ꯍꯥꯏꯔꯛꯀꯦ
ꯑꯗꯨꯃꯥꯏꯅ ꯇꯧꯁꯤ ꯑꯗꯨꯅ ꯀꯩꯅꯣ ꯉꯁꯥꯏ ꯋꯥꯅꯤ ꯑꯣꯖꯥ ꯌꯥꯝꯗꯕꯅꯤꯅꯀꯣ ꯑꯗꯨꯝ ꯁꯥꯇ꯭ꯔꯁꯤꯡꯁꯨ ꯍꯥꯏꯕꯗꯤ ꯀꯗꯥꯏꯗ ꯇꯧꯒꯅꯤ ꯈꯪꯗꯕꯁꯨ ꯂꯩꯕꯅꯦꯕ
ꯎꯝ ꯎꯝ
ꯍꯜꯂꯣ
ꯑꯁ ꯝꯐꯔꯒ ꯀꯟꯇꯦꯛ ꯅꯝꯕꯔ ꯑꯃꯗꯤ ꯐꯪꯍꯧꯔꯦ
ꯃꯣꯏꯗ
ꯍꯜꯂꯣ
ꯇꯥꯕꯣ ꯍꯂꯑꯣ ꯍꯜꯂꯣ ꯇꯥꯕꯣ